ꯇꯥꯕ꯭ꯔꯣ ꯇꯥꯕ꯭ꯔꯣ
ꯇꯥꯏꯌꯦ ꯇꯥꯏꯌꯦ ꯑꯩ ꯄꯣꯟꯅꯤꯁ ꯌꯦꯡꯏ ꯇꯥꯕ꯭ꯔꯣ ꯆꯥꯔꯦ
ꯏꯇꯥꯎ ꯐꯦꯟ ꯊꯥꯕ꯭ꯔꯣ ꯕꯦꯛꯒ꯭ꯔꯥꯎꯟ ꯃꯈꯣꯟ ꯇꯥꯏꯌꯦꯅ
ꯍꯥꯥ
ꯇꯥꯔꯤꯕꯣ
ꯍꯣꯏ ꯈ꯭ꯔ ꯈ꯭ꯔ ꯇꯥꯔꯤꯌꯦ ꯅꯨꯡꯁꯤꯠ ꯃꯈꯣꯟꯗ ꯍꯣꯏ ꯇꯥꯏ ꯐꯦꯟ ꯊꯥꯕ꯭ꯔꯣꯕ ꯅꯪ
ꯍꯥꯕꯩꯅꯦ ꯇꯥꯔꯤꯗꯣ
ꯅꯪ ꯈꯔ ꯇꯥꯗꯦ
ꯆꯥꯕꯣ
ꯆꯥꯔꯦ ꯆꯥꯔꯦ ꯅꯪꯗꯤ
ꯆꯥꯔꯦ
ꯅꯡ ꯉꯔꯥꯡ ꯕꯣꯜ ꯌꯦꯡꯕ꯭ꯔꯣ ꯑꯦ ꯄꯝꯀꯤꯟ ꯄꯝꯀꯤꯟꯒꯤ ꯃꯅꯥꯗꯣ
ꯃꯔꯦꯟ ꯃꯅꯥ
ꯄꯨꯡ ꯋꯥꯟ ꯊꯥꯔꯇꯤꯒꯗꯔꯣ ꯅꯠꯇ꯭ꯔꯒꯗꯤ ꯐꯥꯏꯚ ꯊꯥꯔꯇꯤꯒꯤꯗ ꯌꯦꯡꯕ꯭ꯔꯣ
ꯀꯩꯅꯣꯒꯤꯗ ꯅꯣꯔꯋꯦꯒ ꯕ꯭ꯔꯥꯖꯤꯜꯒꯤꯗꯣ ꯌꯦꯡꯉꯦ
ꯑꯗꯣ ꯇꯥꯡꯕ꯭ꯔꯣ
ꯌꯦꯡꯗꯦꯔ
ꯃꯤ ꯀꯅꯥ ꯀꯥꯅ ꯌꯦꯡꯒꯦ
ꯃꯣꯏꯗꯤ ꯇꯣꯕ꯭ꯔꯣ ꯆꯠꯈ꯭ꯔꯕꯣ ꯅꯨꯄꯤꯁꯤꯡꯗꯤ
ꯅꯨꯄꯤꯁꯤꯡꯁꯤꯗꯤ ꯆꯠꯂꯦꯗꯥ ꯆꯠꯂꯦ ꯑꯩꯈꯣꯏ ꯀꯩꯅꯣꯗ ꯀꯦ ꯑꯦꯐ ꯁꯤꯗ
ꯃꯤ ꯌꯦꯡꯕ꯭ꯔꯣ ꯃꯣꯏꯁꯨ
ꯂꯣꯏꯕ ꯐꯥꯎꯗꯤ ꯌꯦꯡꯗꯦꯗꯥ ꯑꯩꯗꯤ ꯍꯥꯞ ꯃꯇꯨꯡꯗ ꯇꯨꯝꯈꯔ꯭ꯦ ꯎꯝ
ꯍꯦ ꯍꯦ
ꯅꯣꯛꯆꯠꯂꯦ ꯀꯩꯅꯣ
ꯅꯪꯅꯥ ꯈꯔ ꯄꯥꯏꯕ꯭ꯔꯣꯕ ꯉꯔꯥꯡꯗꯤ
ꯍꯣꯏ
ꯑꯗꯨꯒꯤꯅꯤ ꯈꯪꯉꯦꯕ ꯅꯠꯇ꯭ꯔꯗꯤ ꯅꯣꯛ ꯆꯠꯂꯣꯏꯕꯥ
ꯃꯣꯏꯅ ꯖꯠ ꯖꯠ ꯇꯧꯕꯤꯔꯦ ꯑꯩꯉꯣꯟꯗ
ꯏꯁ ꯏꯁ ꯏꯁ ꯏꯁ
ꯚꯤꯗꯤꯑꯣ ꯑꯃꯗꯤ ꯎꯑꯦ ꯅꯣꯏ ꯑꯅꯤꯗꯤ ꯎꯗꯦꯗ
ꯒ꯭ꯔꯨꯞꯇꯥ ꯊꯥꯔꯛꯄꯗꯣ ꯎꯗꯦ
ꯑꯩ ꯒ꯭ꯔꯨꯞꯀꯤꯗꯣ ꯌꯦꯡꯗꯦ ꯈꯪꯗꯦ ꯌꯦꯡꯗꯕ ꯃꯥꯜꯂꯦ ꯌꯦꯡꯉ꯭ꯔꯣ ꯉꯁꯤꯒꯤꯗꯤ
ꯑꯁ ꯋꯔꯦꯗꯥ ꯀꯥꯗꯥꯏꯗꯩꯅꯣ ꯁꯤꯁꯨ ꯄꯨꯡ ꯑꯃ ꯃꯈꯥꯏ ꯅꯠꯇ꯭ꯔꯣ
ꯑꯥ ꯄꯨꯡ ꯕꯣꯔꯣ ꯃꯈꯥꯏꯅꯤ ꯑꯩꯈꯣꯏ ꯑꯁ ꯔꯣꯅꯥꯜꯗꯣꯗꯤ ꯌꯦꯡꯗꯔ꯭ꯁꯨ ꯃꯣꯏꯗꯤ
ꯎꯝ
ꯑꯩꯈꯣꯏ ꯄꯥꯕꯨꯡ ꯑꯩꯈꯣꯏ ꯄꯥꯕꯨꯡ ꯃꯦꯁꯤꯗꯤ ꯅꯥꯏꯟ ꯊꯥꯔꯇꯤꯅꯤꯅ ꯃꯣꯔꯅꯤꯡꯗ
ꯑꯥꯏ ꯃꯅꯤꯡꯔꯣꯅꯦ
ꯑꯣ ꯅꯥꯏꯟ ꯊꯥꯔꯇꯤꯗꯅꯦ ꯑꯦ ꯑꯦꯝꯗꯅꯦ
ꯑꯩ ꯄꯤꯛꯆꯔꯗ ꯑꯃꯨꯛ ꯌꯦꯡꯒꯦ
ꯃꯣꯔꯅꯤꯡ ꯅꯠ ꯃꯣꯔꯅꯤꯡꯔꯣ ꯏꯚꯤꯅꯤꯡ ꯏꯚꯅꯤꯡ ꯑꯣꯏꯕ ꯃꯥꯜꯜꯂꯤꯦꯗ ꯅꯥꯏꯟ ꯊꯥꯔꯇꯤꯅꯦ
ꯍꯌꯦꯡꯒꯤ ꯅꯥꯏꯟ ꯊꯥꯔꯇꯤꯅꯦ
ꯑ ꯑꯗꯨꯗꯤ ꯌꯥꯏꯗ ꯉꯜꯂꯤꯅ ꯇꯦꯟ ꯊꯥꯔꯇꯤꯁꯨ ꯅꯠꯇꯦ
ꯌꯦꯡꯕꯥ ꯌꯥꯏ ꯍꯌꯦꯡꯗꯤ ꯐꯖꯠ ꯇꯧꯔꯤꯍꯦ ꯑꯗꯨꯗꯤ
ꯎꯝ ꯍꯝ
ꯍꯌꯦꯡꯗꯤ ꯈꯔ ꯐꯖꯗꯧꯔꯤ ꯅꯩꯗꯧꯔꯤ
ꯄꯨꯡ ꯄꯨꯡ ꯕꯣꯔꯣ ꯃꯇꯨꯡ ꯒꯤꯗꯨ ꯀꯅꯥ ꯀꯅꯥꯔꯣ
ꯉꯥꯁꯤꯒꯤꯔꯣ
ꯍꯣꯏ ꯔꯣꯅꯥꯜꯗꯣ
ꯄꯨꯡ ꯕꯥꯔꯣ ꯃꯇꯨꯡꯗ ꯕꯦꯜꯖꯤꯌꯝ ꯂꯩ ꯑꯌꯨꯛ
ꯑ ꯕꯦꯜꯖꯤꯌꯝꯒ ꯌꯨ ꯑꯦꯁ ꯑꯦꯗ ꯐꯥꯏꯠꯇꯣ ꯍꯥꯏ ꯅꯠꯇ꯭ꯔꯣ ꯐꯣꯔꯗ꯭ꯔꯣ ꯑ ꯑꯣ
ꯀꯤ ꯑꯦ ꯑꯦꯝ ꯌꯦꯡꯗꯤ ꯌꯦꯡꯅꯤꯡꯉꯦ ꯋꯥꯃꯟꯕꯩꯅꯤꯅꯦ
ꯑꯗꯨꯅꯦ ꯑꯩꯗꯤ ꯌꯦꯡꯉꯣ ꯅꯨꯃꯤꯠ ꯑꯃ ꯌꯦꯡꯉꯦ ꯅꯨꯃꯤꯠ ꯑꯃ ꯏꯁꯀꯤꯞ ꯆꯠꯂꯣꯗꯗꯤ ꯇꯨ ꯗꯦ ꯊ꯭ꯔꯤ ꯗꯦ ꯀꯟꯇꯤꯅꯤꯁ ꯇꯧꯔꯗꯤ ꯋꯥꯏꯑꯦꯕ ꯍꯛꯆꯥꯡꯁꯦ ꯃꯣꯏꯁꯨ ꯅꯍꯥ ꯅꯠꯇ꯭ꯔꯦꯅꯦ ꯑꯪꯀꯜ ꯁ꯭ꯇꯦꯇꯁ ꯌꯥꯎꯔꯛꯈ꯭ꯔꯦꯅꯦ
ꯄꯨꯛꯅ ꯍꯥ ꯌꯥꯗ
ꯌꯥꯗꯦꯕ ꯅꯣꯡꯃ ꯅꯨꯉꯤꯠ ꯑꯅꯤ ꯍꯦꯔꯣ ꯇꯧꯕꯤꯔꯗꯤ ꯑꯁ ꯍꯞꯇꯥ ꯑꯃ ꯂꯦꯞꯀꯦ ꯍꯥꯏꯅꯤ
ꯅꯪꯗꯤ ꯑꯌꯨꯛ ꯉꯟꯇꯥ ꯑꯣꯗ꯭ꯔ ꯑꯃꯨꯛ ꯆꯤꯟꯗꯥꯏꯅꯦ
ꯑꯗꯨꯏꯅꯦ ꯋꯥꯏꯅꯦ ꯑꯗꯨꯒꯤꯅꯤꯅꯦ ꯑꯩ ꯊꯣꯛꯇ꯭ꯔꯤꯗꯣ ꯉꯟꯕꯒꯤꯗꯤ ꯌꯥꯏꯑꯕ
ꯍꯕ ꯏꯗ ꯃꯨ ꯋꯥ
ꯑꯍꯥ
ꯁꯇꯔꯗꯦꯒꯤꯗꯨ ꯌꯦꯡꯗꯤ ꯌꯦꯡ ꯌꯥꯕꯅꯦ
ꯁꯔꯗꯦꯒꯤ ꯍꯥꯏꯕꯗꯤ ꯀꯩ ꯁꯇꯔꯗꯦ ꯌꯦꯡꯉꯤꯅ ꯑꯩꯈꯣꯏ
ꯌꯦꯡꯕ꯭ꯔꯣ
ꯏꯕ ꯅꯪꯅꯦ ꯑꯩꯅꯦ ꯑꯦꯟꯇꯤ ꯍꯣꯏ ꯌꯦꯡꯉꯨꯗꯨꯅꯤꯅꯦꯔꯨꯏ
ꯑꯣ ꯃꯥꯅꯦ ꯑꯩꯈꯣꯏꯨꯝꯕꯠꯇ ꯌꯦꯡꯗꯕꯣ
ꯑꯣ ꯉꯔꯥꯡꯅꯤ ꯁꯟꯗꯦꯗꯤ ꯀꯩꯅꯣ
ꯍꯣ ꯍꯣꯏ ꯆꯨꯝꯃꯤ
ꯉꯔꯥꯡꯅꯤ ꯊꯦꯡꯉꯤꯅ ꯄꯨꯡ ꯋꯥꯟ ꯊꯥꯔꯇꯤꯅꯤꯅ
ꯍꯣꯏ
ꯄꯨꯡ ꯑꯍꯨꯝ ꯑꯗꯨꯋꯥꯏꯗ ꯂꯣꯏꯌꯦꯕ ꯑꯗꯨꯁꯨ ꯆ ꯇꯥꯏꯝꯁ ꯅꯥꯗꯕꯒꯤꯅꯦ ꯇꯥꯏꯝ ꯁꯅꯥꯔꯗꯤ ꯄꯨꯡ ꯃꯨꯔꯤ ꯇꯥꯅꯤ
ꯑꯌꯨꯛ ꯉꯥꯟꯇꯒꯤ ꯑꯌꯨꯛ ꯉꯥꯟꯇ ꯎꯝ ꯑꯩꯗꯤ ꯂꯣꯏꯔꯦ
ꯅꯣꯏ ꯅꯣꯏꯒꯤ ꯑꯄꯥꯒꯤ ꯉꯔꯥꯡꯅꯦ
ꯑꯅꯤꯜ ꯇꯈꯥ
ꯃꯤ ꯃꯔꯤ ꯀꯅꯥ ꯀꯅꯥ
ꯑꯍꯨꯝ
ꯍꯣꯏ ꯃꯤꯒꯤ ꯀꯅꯥꯅ ꯄꯥꯏꯗꯦ
ꯑꯩꯅꯦ ꯏꯠꯂꯤꯅꯦ ꯆꯤꯅꯦ ꯑꯩꯈꯣꯏꯅꯤ
ꯑꯣ ꯂꯥꯛꯇ꯭ꯕꯔꯣ
ꯀꯩꯅꯣ ꯑꯩꯈꯣꯏ ꯀꯁꯤꯗ ꯄꯒꯗ꯭ꯔꯥ
ꯀꯣꯜꯁꯨ ꯊꯣꯛꯁꯨ ꯊꯣꯔꯛꯇꯦꯅ ꯀꯧꯕ꯭ꯔꯣ
ꯎꯝ ꯊꯕꯛꯁꯤꯕ ꯑꯣꯏꯕ ꯌꯥꯕꯅꯤꯗ
ꯑ ꯂꯨꯄꯥ ꯆꯧꯉꯥ ꯇꯤꯡꯉꯦ ꯄꯤꯔꯛꯀꯦ ꯍꯥꯏꯔꯣ
ꯀꯅꯥ
ꯃꯃꯥꯅꯕꯗ ꯑꯃꯨꯛ ꯍꯪꯉꯥ ꯄꯤꯔꯛꯀꯦ ꯍꯥꯏꯕꯅꯦꯕ
ꯑꯣ ꯄꯤꯂꯛꯅꯤꯗ ꯑꯗꯨꯗꯤ
ꯈꯪꯗꯦ
ꯑꯣ ꯍꯥ
ꯉꯁꯤ ꯐꯣꯟꯗ ꯌꯦꯡꯒꯦꯔꯣ
ꯑꯁ ꯈꯪꯗꯦꯗ ꯔꯣꯅꯥꯜꯗꯣꯕꯨꯗꯤ ꯏ ꯄꯥꯛ ꯌꯦꯡꯅꯤꯡꯗꯦ
ꯗꯤ ꯌꯥꯝ ꯂꯩꯇꯦꯕ ꯌꯨ ꯑꯦꯁ ꯑꯦꯒ ꯌꯨ ꯑꯦꯁ ꯑꯦꯒ ꯕꯥꯔꯁꯤꯜ ꯒꯤꯁꯨ ꯌꯥꯗꯤ ꯌꯥꯏ ꯑꯗꯨꯒ ꯕꯤꯠ ꯂꯩꯇꯅꯦ ꯇꯨꯁꯨ
ꯍꯌꯦꯡ ꯁꯤꯁꯦ ꯃꯤ ꯀꯅꯥꯝꯅꯣꯃꯗꯤ ꯊꯣꯛꯈ꯭ꯔꯅꯤ ꯍꯥꯏ ꯑꯅꯤ ꯃꯔꯛꯇꯨꯗ
ꯑꯥ ꯑꯗꯨꯗꯤꯅ ꯊꯣꯛꯀꯦꯔꯥ ꯍꯣꯔꯦꯟ ꯅꯨꯡꯗꯥꯡꯒꯤ ꯄꯣꯔꯇꯨꯒꯥꯜ ꯊꯣꯛꯀꯦꯔꯥ ꯕꯦꯜꯖꯤꯌꯝꯔ ꯌꯨ ꯑꯦꯁ ꯑꯦꯔꯥ ꯊꯣꯛꯀꯦꯔꯥ ꯈꯪꯗ꯭ꯔꯦ
ꯀꯩꯅꯣꯒ ꯁꯤ ꯍꯧꯖꯤꯛ ꯁꯅꯔꯤꯁꯦ ꯄꯣꯔꯇꯨꯒꯜꯒ ꯀꯩꯅꯣ ꯄꯦꯟ ꯑꯅꯤ ꯃꯔꯛꯇ ꯉꯝ ꯉꯝꯕꯗꯨꯅ ꯌꯨ ꯑꯦꯁ ꯑꯦꯒ ꯕꯦꯜꯖꯤꯌꯝ ꯑꯅꯤ ꯃꯔꯛꯇ ꯑꯃꯨꯛ ꯇꯧꯅꯔꯅꯤꯅ
ꯑꯥ ꯑꯗꯨꯗ ꯎꯝ
ꯃꯣꯏꯅꯤ ꯑꯃꯨꯛ ꯇꯥꯔꯅꯤꯅꯀꯣ
ꯎꯝ ꯑꯔꯖꯦꯟꯇꯤꯅꯥꯒ ꯑ ꯀꯅꯥ ꯑꯔꯝꯕꯗꯣ
ꯏꯖꯤꯞ
ꯑ ꯏꯖꯤꯞꯇ ꯉꯝꯃꯅ ꯀꯣꯂꯣꯕꯤꯌꯥ ꯅꯠꯇ꯭ꯔꯗꯤ ꯁ꯭ꯋꯤꯖꯔꯂꯦꯟ ꯑꯁꯤꯅꯤꯗ ꯇꯥꯔꯅꯤ ꯑꯃꯨꯛꯒ
ꯑꯣꯇꯔ ꯆꯪꯉꯅꯤ ꯑꯣꯇꯔ ꯆꯪꯉꯅꯤꯅ
ꯑꯥ ꯉꯁꯤ ꯉꯣꯡꯉꯝꯕ ꯀꯣꯇꯔꯖꯥꯡꯅꯤ ꯆꯥꯡꯉꯥꯅꯤ
ꯀꯩꯅꯣꯗꯤ ꯅꯣꯔꯋꯦꯗꯤ ꯀꯣꯇꯥꯔ ꯆꯪꯗ꯭ꯔꯦꯅ
ꯆꯥꯡꯉꯦ ꯅꯋꯦꯒ ꯅꯣꯔꯋꯦꯒ ꯏꯪꯂꯦꯟ ꯐꯦꯁ ꯇꯧꯔꯅꯤ ꯐ꯭ꯔꯥꯟꯁꯒ ꯃꯣꯔꯣꯛꯀꯣ
ꯐꯔꯥꯟꯆ ꯐꯖꯥꯅꯤꯍꯦ ꯑꯦꯡꯂꯪꯒ
ꯁ꯭ꯔꯥꯟꯁꯦ ꯀꯜꯂꯤꯅꯦ ꯍꯟꯗꯛꯁꯦ ꯑꯗꯨꯕꯨ ꯄꯔꯥꯒꯨꯏꯁꯅꯥꯗꯣ ꯒꯣꯜ ꯑꯃꯈꯛꯇꯪꯗꯅꯤ ꯉꯝꯃ ꯇꯣꯏꯗꯣ
ꯍꯟꯗꯛꯁꯦ ꯈꯪꯗꯦ
ꯅꯣꯔꯋꯦ ꯀꯥꯒꯦꯔ ꯈꯟꯗꯦꯀꯣ
ꯑꯈꯣꯏꯅ ꯊꯥꯖꯗꯕ ꯀꯟꯀ꯭ꯔꯤꯗꯨ ꯑꯗꯨꯝ ꯀꯥꯏ ꯍꯟꯁꯛꯇꯤ
ꯍꯧꯖꯤꯛꯇꯤ ꯍꯧ ꯍꯧꯖꯤꯛ ꯀꯟꯕꯒ ꯐꯖꯕꯁꯤꯡ ꯂꯩꯍꯧꯒ꯭ꯔꯦꯅ
ꯑꯣ ꯖꯔꯃꯅꯤꯖꯨ ꯂꯩꯍꯧꯒ꯭ꯔꯦ ꯕ꯭ꯔꯖꯤꯜ ꯂꯩꯍꯧꯒ꯭ꯔꯦ ꯖꯔꯃꯅꯤꯖꯨ ꯂꯩꯇꯕ ꯃꯇꯨꯡꯗ ꯑꯩ ꯁꯞꯄꯣꯔꯠ ꯇꯧꯅꯤꯡꯗ꯭ꯔꯦ ꯐꯖꯅ ꯊꯤꯅ ꯇꯧꯕꯤꯑꯕ ꯁꯨꯝꯕ ꯍꯧꯖꯤꯛ
ꯑꯥ
ꯉꯝꯃꯗꯤ ꯖꯔꯝ ꯖꯔꯃꯅꯤ ꯍꯥꯏꯗꯤ ꯃꯣꯏ ꯀꯟꯇ꯭ꯔꯤꯒꯤ ꯃꯤꯅꯦ ꯍꯥꯏꯕꯤꯕ ꯄꯣꯔꯗꯤ ꯏꯃꯤꯒ꯭ꯔꯦꯟꯅꯦꯅ ꯍꯥꯏꯕꯤꯕ ꯀꯅꯥꯒꯤꯔꯥ
ꯖꯤꯜꯗꯅꯤꯅꯦ
ꯊꯥꯏꯅ ꯇꯣꯛꯑꯒꯦꯅ ꯇꯧꯔꯝꯃꯤꯅ ꯃꯥꯅ ꯑꯩ ꯂꯤꯇꯥꯔ ꯆꯠꯈ꯭ꯔꯅꯦ ꯀꯩꯀꯥ ꯍꯥꯏꯔꯨꯕꯗ ꯃꯤ ꯃꯌꯥꯝꯅ ꯑꯃꯨꯛꯀ ꯆꯠꯀꯅꯨ ꯀꯩꯀꯥ ꯇꯧꯔ ꯑꯃꯨꯛ ꯍꯥꯏ ꯍꯥꯏꯌꯦꯅ ꯀꯣ ꯊꯥꯏꯅ ꯁꯨꯃꯥꯏꯅ ꯍꯥꯏꯅꯤꯕꯗꯣ
ꯉꯁꯤꯗꯤ ꯌꯦꯡꯅꯤ ꯀꯧꯕ꯭ꯔꯣ ꯃꯣꯏꯅ ꯌꯦꯡꯁꯤꯀ ꯍꯥꯏꯕ꯭ꯔꯣ ꯍꯥꯏꯗꯔ꯭ꯕꯣ
ꯍꯥꯏꯗꯦꯗ
ꯑꯗꯨꯗꯤ ꯉꯁꯤꯗꯤ ꯔꯦꯁ ꯔꯦꯁ ꯔꯦꯁ ꯂꯧꯔꯝꯅꯤꯅ ꯑꯇꯩꯁꯨ
ꯃꯣꯏꯗꯤ ꯇꯨꯝꯔꯝꯃꯅꯤ ꯑꯩꯗꯤ ꯇꯨꯝꯗꯦ ꯊꯕꯛ ꯆꯠꯂꯦ
ꯀꯅꯥ
ꯑꯩ ꯇꯕꯛ ꯆꯠꯂꯦꯕ
ꯍꯣꯏꯅꯦ ꯍꯥꯏꯅꯦ ꯅꯗꯤ ꯋꯥꯔꯝꯕꯒꯤ ꯋꯥꯔꯝꯕꯒꯤ ꯋꯥꯕꯩ ꯑꯣꯏꯔꯝꯅꯤꯕ ꯀꯧꯔꯛꯇ꯭ꯔꯤꯗꯣ ꯍꯥꯏꯕꯅꯤꯗ
ꯈꯪ ꯍꯨꯏꯛꯇꯤ ꯒ꯭ꯔꯨꯞꯇ ꯏꯆꯤꯛ ꯆꯤꯛꯑꯦ ꯒ꯭ꯔꯨꯞꯁꯦ
ꯃꯣꯏꯅꯤꯗꯤ ꯅꯨꯡꯊꯤꯟꯗ ꯇꯨꯝꯕ ꯐꯪꯉꯦꯗꯣ ꯑꯩꯗꯤ ꯇꯨꯝꯕ ꯐꯪꯗꯦ
ꯃꯤ ꯂꯥꯄ꯭ꯔꯣꯅꯦ ꯗꯨꯀꯥꯟꯗꯁꯨ
ꯂꯥꯛꯑꯦ ꯃꯤ
ꯑꯗꯨ ꯃꯔꯛ ꯃꯔꯛ ꯇꯨꯝꯕ ꯌꯥꯏꯌꯦꯅ
ꯀꯗꯥꯏ ꯗꯨꯀꯥꯟꯗꯕꯨ ꯇꯨꯝꯒꯦ ꯇꯧꯕꯗꯗꯨꯝ ꯃꯤ ꯂꯥꯛꯑꯅꯤ
ꯕꯨꯡ ꯕꯦꯖꯨꯞ ꯂꯩꯕ ꯅꯠꯇ꯭ꯔꯣ ꯗꯨꯀꯥꯟꯗꯗꯤ
ꯂꯩꯌꯦ ꯂꯩꯕꯗꯤ
ꯑꯗꯨꯗꯤ ꯑꯗꯨꯝ ꯁ꯭ꯋꯤꯁ ꯇꯧꯕ ꯌꯥꯏꯅ
ꯑꯁ ꯅꯨꯉꯥꯏꯇꯦꯅꯦ ꯑꯗꯨꯁꯨ ꯑꯩ ꯊꯦꯡꯅꯗꯤ ꯇꯨꯝꯊꯣꯛꯑꯣꯏꯗ ꯏꯂꯚꯦꯟ ꯑꯗ꯭ꯋꯥꯏꯗ
ꯌꯥꯏꯅ ꯑꯗꯨꯗꯤ
ꯑꯁ ꯋꯥꯏꯌꯦ ꯑꯁꯦꯡꯕ
ꯑꯌꯨꯛꯇꯤ ꯍꯦꯛ ꯂꯥꯛꯄ ꯑꯩ ꯇꯨꯝꯕ ꯐꯪꯗꯦꯕ ꯍꯦꯛ ꯂꯥꯛꯄꯒ ꯆꯥꯛ ꯆꯥꯔꯦꯗꯣ ꯄꯨꯡ ꯉꯁꯤ ꯍꯧꯒꯠꯄꯗ ꯑꯩꯠ ꯑꯗꯨꯋꯥꯏꯗ ꯑꯩꯈꯣꯏ ꯍꯧꯒꯠꯂꯦꯕ ꯆꯤꯗꯤ ꯂꯣꯏꯔ ꯐꯖ ꯇꯨꯝꯃꯦ ꯊꯣꯛꯈ꯭ꯔꯁꯤꯔꯣ ꯍꯥꯏꯔ ꯊꯣꯛꯈ꯭ꯔꯁꯤꯔꯣ ꯍꯥꯏꯔꯒ ꯍꯪ ꯍꯥ ꯇꯧꯔꯒ
ꯎꯝꯍꯝ ꯊꯝꯃꯝꯕ ꯌꯥꯗ
ꯍꯥ
ꯊꯝꯃꯝꯕ ꯌꯥꯗ꯭ꯔꯣ
ꯊꯝꯃꯝꯃꯦꯅ ꯑꯩ ꯑꯗꯨꯝ ꯆꯠꯂꯦ ꯌꯨꯝ
ꯎꯝ ꯑꯗꯨꯅꯤ
ꯌꯨꯝ ꯍꯦꯛ ꯀꯨꯝꯃꯒ ꯊꯕꯛꯃꯨꯛ ꯇꯧꯌꯦ ꯉꯁꯤ ꯌꯨꯝꯒꯤ ꯊꯕꯛ ꯉꯥꯅꯨ ꯃꯀꯣꯟꯗꯣ ꯁꯦꯡꯗꯣꯛꯄ
ꯉꯁ
ꯑꯗꯨꯒꯤ ꯑꯁ ꯇꯨꯝꯕ ꯐꯪꯗꯦ ꯆꯥꯛ ꯆꯥꯔ ꯂꯣꯏꯔ ꯑꯗꯨꯝ ꯗꯨꯀꯥꯟ ꯊꯣꯛꯈ꯭ꯔꯦ ꯀꯥꯡ ꯃꯇꯥꯁꯤꯒ ꯂꯣꯏꯔꯦꯍꯦ
ꯀꯥꯡ ꯌꯥꯝꯃꯦ ꯀꯥꯡ ꯌꯥꯝꯃꯦ
ꯍꯤꯗꯥꯛꯇꯣ ꯈ꯭ꯔ ꯈ꯭ꯔ ꯀꯞꯇ꯭ꯔꯗꯤ ꯌꯥꯔꯔꯣꯏ ꯌꯨꯝ ꯃꯅꯤꯡꯗ꯭ꯔꯥ ꯀꯩꯅꯣꯝꯗ꯭ꯔꯥ
ꯍꯤꯗꯥꯛ ꯗꯨꯗꯤ ꯑꯦꯝ ꯖꯦꯗ ꯋꯥꯟ ꯑꯩꯠꯇꯤ ꯄꯤꯕꯗꯣ ꯑꯗꯨꯅ ꯐꯕꯅꯦꯍꯦ
ꯑꯦꯝ ꯖꯦ
ꯃꯨꯖꯤꯒꯤꯗꯣ ꯊꯛꯑꯒ ꯇꯨꯝꯃꯗꯤ ꯀꯥꯡꯁꯤꯡꯅ ꯁꯨꯞꯄꯗ ꯑꯗꯨꯝ ꯇꯥꯕꯅꯦꯕ ꯃꯣꯏꯖꯨ